ꯎꯝ ꯍꯥꯏꯔꯣ
ꯑꯩ ꯀꯔꯤ ꯍꯥꯏꯈ꯭ꯔꯒꯦ
ꯅꯆꯦ ꯍꯣꯏꯒꯤ ꯀꯔꯤ ꯍꯥꯏꯕ
ꯑꯣ ꯑꯗꯨꯝ ꯃꯥꯅ ꯄꯨꯖꯛꯇ ꯑꯗꯨꯝ ꯈꯜꯂꯒ ꯑꯗꯨꯝ ꯂꯩꯌꯦ ꯍꯥꯏꯕ
ꯅꯆꯦ ꯀꯌꯥꯔꯣ ꯅꯣꯏꯗꯤ ꯑꯉꯥꯡ
ꯑꯩ ꯀꯖꯤꯟꯅꯦꯗ ꯀꯖꯤꯟ ꯑꯩ ꯏꯇꯣꯝꯇꯅꯦ
ꯅꯪ ꯅꯪꯅ ꯑꯍꯥꯟꯕꯔꯣ
ꯎꯝ ꯑꯍꯜ ꯑꯣꯏꯕꯅꯤ ꯒ꯭ꯌꯥꯟ ꯇꯥꯔꯤꯁꯦ
ꯆꯥꯁ
ꯅꯪꯗꯤ ꯉꯁꯤ ꯀꯅꯥꯒ ꯕꯣꯜ ꯌꯦꯡꯒꯅꯤ
ꯍꯣꯏ ꯍꯣꯏ ꯌꯦꯡꯉꯁꯦ ꯍꯣꯔꯦꯟ ꯚꯗꯤꯑꯣ ꯀꯣꯜ ꯂꯧꯔꯒꯗꯤ
ꯀꯔꯤ ꯀꯔꯤ ꯀꯔꯤꯕ ꯇꯥꯕ꯭ꯔꯣ ꯇꯥꯕ꯭ꯔꯣ
ꯇꯤꯚꯤꯗꯀꯣ
ꯑꯣ
ꯚꯤꯗꯤꯑꯣ ꯀꯣꯜ ꯇꯧꯔꯒ ꯌꯦꯡꯍꯟꯕꯤꯒꯦ ꯍꯥꯏꯕ
ꯑꯁ ꯑꯩꯅꯗꯤ ꯁꯣꯝꯗ‌ ꯑꯩꯉꯣ ꯑꯩ ꯑꯩꯗꯒꯤ ꯇꯧꯔꯛꯈꯤꯒꯦ ꯈꯜꯂꯒ ꯑꯁ
ꯑꯩꯈꯣꯏ ꯄꯨꯂꯞ ꯌꯦꯡꯗꯣꯏꯅꯦ ꯁꯤꯡꯖꯨꯒ ꯁꯨꯔꯒ
ꯎꯝ ꯎꯝ ꯅꯪ ꯆꯥꯕꯗꯣ ꯑꯩ ꯌꯦꯡꯉꯣ ꯍꯥꯏꯔꯣ
ꯎꯝ
ꯑꯩꯉꯣꯟꯗ ꯄꯤꯖꯗꯕꯤꯗꯀꯣꯝ
ꯄꯤꯖꯒꯅꯤ
ꯎꯝ ꯌꯧꯔꯛꯇ꯭ꯔꯗꯤ ꯅꯪ ꯈꯪꯉꯅꯤ
ꯅꯪ ꯀꯩꯅꯣ ꯊꯣꯛꯂꯛꯑꯗꯤ ꯑꯩꯈꯣꯏ ꯎꯅꯔꯁꯦ
ꯎꯝ ꯎꯅꯁꯦ ꯎꯅꯁꯦ ꯂꯩꯔꯝꯃꯣꯀꯣ ꯑꯦꯌ꯭ꯔꯄꯣꯠꯇ ꯂꯩꯔꯝꯃꯣ
ꯉꯁꯤꯈꯛ ꯆꯪꯈ꯭ꯔ ꯑꯁ ꯏꯌ꯭ꯔꯕꯣꯠꯇꯒ ꯍꯥꯏꯌꯦ
ꯑꯦ ꯑꯦꯌ꯭ꯔꯄꯣꯔꯠꯇ ꯂꯧꯕ ꯂꯥꯛꯇ꯭ꯔꯗꯤ ꯅꯪ ꯑꯩꯕꯨ ꯀꯥꯏ ꯂꯧꯕ ꯂꯥꯛꯀꯦ ꯍꯥꯏꯅꯣ
ꯁꯥꯃꯨꯨ ꯃꯈꯣꯡꯅ
ꯎꯝ ꯑꯦꯁ ꯀꯩꯁꯥꯝꯄꯥꯠꯇ ꯂꯩꯔꯝꯃꯣ ꯑꯗꯨꯗꯤ
ꯀꯩꯁꯥꯝꯄꯥꯠ
ꯑꯗꯨꯗ ꯂꯩꯔꯥꯡꯃꯣꯡꯗꯣ
ꯎꯝ ꯌꯦꯝꯒꯦ ꯑꯩ ꯍꯣꯁꯇꯦꯜ ꯆꯪꯉꯝꯗ꯭ꯔꯗꯤ
ꯆꯪꯉꯝꯕ ꯌꯥꯔꯣꯏꯍꯦ ꯆꯪꯉꯝꯃꯁꯨ ꯊꯣꯛꯂꯛꯀꯗꯧꯕꯅꯤ
ꯑꯣꯏ ꯃꯥꯏ ꯒꯣꯠ ꯑꯩ ꯐꯣꯟꯁꯨ ꯄꯥꯏꯔꯣꯏ
ꯊꯝꯃꯣꯏꯖꯦ ꯀꯥꯏꯗꯤ ꯀꯥꯏꯗꯧꯔꯦꯅꯦ
ꯑꯩꯗꯤ ꯐꯣꯟꯖꯨ ꯄꯥꯏꯔꯣꯏꯗꯕꯗꯣ
ꯑꯣ ꯀꯃꯥꯏ ꯇꯧꯅꯤ
ꯅꯪ ꯊꯃꯣꯏ ꯀꯥꯏꯕꯒ ꯂꯥꯏꯔꯤ ꯑꯩ ꯐꯣꯟ ꯄꯥꯏꯔꯣꯏꯗꯕ ꯑꯩꯁꯦ
ꯐꯣꯟꯅ ꯍꯦꯟꯅ ꯂꯨꯕ꯭ꯔꯣ ꯊꯃꯣꯏꯗꯒꯤ ꯑꯃꯨꯛꯀ
ꯁꯦꯁ ꯌꯥꯝꯅ ꯈꯪꯉꯤꯀꯣ
ꯎꯝ ꯃꯥꯅ ꯍꯧꯒꯦ ꯍꯧꯔꯒꯀꯣ
ꯑꯗꯨꯒ ꯃꯥꯅꯗꯤ ꯀꯦꯝꯁꯨ ꯉꯥꯡꯗ꯭ꯔꯒꯀꯣ ꯁꯤꯑꯥ
ꯅꯪꯗꯤ ꯃꯤꯠꯊꯨꯞ ꯌꯥꯎꯕ꯭ꯔꯣ
ꯍꯥ
ꯃꯤꯠꯊꯨꯞ
ꯌꯥꯎꯋꯦ
ꯐꯩꯌꯦ ꯑꯩꯗꯤ ꯃꯤꯠꯊꯨꯞ ꯌꯥꯎꯗꯦ ꯈꯤꯇꯪ ꯈꯛꯅꯦ
ꯥꯑꯁꯦꯡꯕꯨꯨꯔꯨ
ꯎꯝ
ꯀꯞꯀꯦ ꯇꯧꯏꯔꯣ ꯑꯃꯨꯛꯀ
ꯎꯝ ꯍ ꯑ
ꯈꯣꯟ ꯏꯆꯥꯎ ꯆꯥꯎꯔꯒ
ꯋꯣ
ꯑꯗꯨꯃꯥꯏ ꯍꯥꯏꯒꯅꯣ
ꯀꯩꯒꯤꯅꯣ
ꯑꯩ ꯈꯣꯟ ꯑꯣꯏꯔꯨꯔꯕꯅꯦ ꯑꯩ ꯈꯣꯟꯗꯤ ꯆꯥꯎꯗꯤ ꯆꯥꯎꯕꯅꯦꯀꯣ
ꯎꯝ ꯐꯖꯩꯌꯦ ꯌꯥꯝ
ꯐꯖꯔꯅꯤ
ꯑꯥ ꯐꯖꯩꯌꯦ ꯑꯁ ꯊꯥꯖꯧꯅꯦ
ꯑꯗꯨꯅꯦ ꯔꯥꯅꯤ ꯃꯨꯈꯔꯖꯤ ꯑꯣꯏꯕꯅꯦ
ꯑꯗꯨꯃꯥꯏꯅ ꯅꯣꯛꯄꯗꯣ ꯅꯪ ꯑꯗꯨꯃꯥꯏꯅ ꯅꯣꯛꯄꯗꯣ ꯑꯩꯈꯣꯏ ꯆꯦ ꯌꯥꯝ ꯃꯥꯜꯂꯦꯕꯣ ꯈꯣꯟ ꯆꯥꯎꯕꯒꯤ
ꯌꯥꯝ ꯃꯥꯟꯕ꯭ꯔꯣ ꯍꯥꯏꯔꯗꯣꯏꯔꯣ ꯃꯥꯜꯂꯗꯤ ꯐꯔꯅꯦ
ꯍꯣꯏꯅꯦ
ꯑꯁꯦꯡꯕ ꯑꯗꯨ ꯑꯗꯨ ꯅꯨꯄꯤꯗꯣ ꯃꯈꯣꯟ ꯌꯥꯝ ꯐꯖꯩꯌꯦꯀꯣ
ꯎꯝ
ꯑꯩꯗꯤ ꯌꯥꯝ ꯄꯥꯝꯃꯦ ꯍꯥꯏꯕ
ꯑꯗꯨꯝ ꯌꯥꯎꯋꯦ ꯅꯪꯁꯨ ꯐꯖꯩꯗꯨꯗꯤ
ꯑꯩ ꯈꯣꯟ ꯈꯪꯗꯦ ꯑꯩꯗꯤ
ꯑꯁ ꯑꯩ ꯌꯦꯛꯄ ꯍꯩꯇ꯭ꯔꯦꯗ ꯑꯩ ꯀꯣꯛꯀꯣ ꯀꯣꯂꯥꯁꯦ ꯑꯩ ꯉꯁꯤ ꯀꯩꯅꯣ ꯌꯥꯝ__
ꯅꯥ ꯇꯧꯕ꯭ꯔꯣ ꯇꯞꯅ ꯇꯞꯅ ꯌꯦꯛꯑꯣ
ꯑꯣꯏ
ꯇꯞꯅ ꯇꯧꯕꯤꯒꯗꯕꯅꯦ ꯍꯥꯊꯨ ꯍꯥꯊꯨ ꯇꯧꯕ ꯌꯥꯗꯦ
ꯌꯥꯝ ꯑꯍꯟ ꯃꯥꯜꯂꯦꯀꯣ
ꯃꯥꯟꯗ꯭ꯔꯗꯤ ꯑꯩꯅ ꯈ꯭ꯋꯥꯏꯗꯩ ꯑꯍꯟꯅꯦ ꯑꯩꯈꯣꯏ ꯏꯃꯨꯡꯗ
ꯏꯁ ꯑꯗꯨ ꯑꯣꯏꯁꯨ ꯏꯁꯏꯁ ꯑꯗꯨ ꯑꯣꯏꯁꯨ ꯑꯩꯒ ꯑꯗꯨ ꯃꯥꯅꯗꯦ
ꯀꯔꯤ
ꯀꯩꯁꯨ ꯅꯠꯇꯦ
ꯀꯩꯁꯨ ꯅꯠꯇꯦ ꯍꯥꯏꯒꯅꯨ
ꯀꯩꯁꯨ ꯅꯠꯇꯤꯌꯦ
ꯅꯪ ꯍꯤꯗꯥꯛ ꯆꯥꯗꯕ꯭ꯔꯣ
ꯑꯩ ꯀꯥꯎꯕꯩꯅꯦ ꯆꯥꯔꯗꯣꯏꯅꯦ ꯍꯧꯖꯤꯛ
ꯍꯥꯏꯔꯝꯗ꯭ꯔꯗꯤ ꯑꯃꯨꯛ ꯀꯥꯎꯗꯣꯏꯅꯤꯗꯣ
ꯑꯗꯨꯝ ꯔꯤꯃꯥꯏꯟ ꯇꯧꯕꯤꯔꯛꯑꯣ
ꯑꯣꯏ ꯇꯧꯕꯤꯔꯛꯀꯦ ꯇꯧꯕꯤꯔꯛꯀꯦ ꯋꯥꯟ ꯃꯟꯒꯤ ꯁꯦꯂꯔꯤ ꯀꯌꯥ ꯑꯣꯏꯗꯣꯏꯅꯣ
ꯍꯥꯏꯕꯗꯤ ꯀꯔꯤ ꯁꯦꯂꯔꯤ
ꯔꯤꯃꯥꯏꯟ ꯇꯧꯕꯒꯤ
ꯀꯗꯥꯏ ꯂꯨꯄꯥ ꯑꯃꯃꯝ
ꯍꯨꯝ ꯑꯩꯗꯤ ꯑꯗꯨꯃꯥꯏ ꯄꯥꯝꯗꯦꯅꯦ ꯀꯣ
ꯁꯦꯂꯔꯤ ꯕꯨ ꯍꯥ
ꯐꯥꯒꯤꯇꯧꯅꯦ ꯐꯥꯒꯤꯇꯧꯕꯅꯦ ꯍꯥꯍ ꯀꯥꯏꯅ ꯍꯦ ꯑꯁ
ꯑꯁꯤꯗ ꯐꯥꯒꯤ ꯌꯥꯗꯦ
ꯁꯦꯔꯦꯁ ꯇꯥꯔꯗꯤꯀꯣ ꯍꯧꯖꯤꯛ ꯃꯤ ꯑꯃ ꯃꯊꯥ ꯁꯥꯅꯤꯁꯦ
ꯐꯖꯅ ꯆꯥꯎ ꯐꯖꯅ ꯆꯥꯎ ꯑꯃꯨꯛ ꯍꯥꯔꯒ ꯑꯃꯨꯛꯀ ꯄꯜꯂ ꯑꯃꯨꯛ ꯂꯩꯅꯤ ꯈꯅꯥꯎꯗ
ꯑꯪ ꯄꯜꯂꯗꯤ ꯅꯪꯅ ꯑꯩꯉꯣꯟꯗꯀꯣ
ꯎꯝ
ꯃꯤꯅ ꯍꯥꯏꯔꯛꯄ ꯑꯗꯨꯝ ꯍꯣꯏ ꯎꯝ ꯆꯍꯤꯗꯗꯤ ꯑꯉꯥꯡ ꯑꯣꯏꯔꯤꯌꯦ ꯑꯗꯨꯕꯨ ꯅꯪ ꯎꯝ ꯑꯗꯨꯝ ꯋꯥꯉꯥꯡ ꯃꯗꯥ ꯀꯃꯥꯏ ꯍꯥꯏꯒꯅꯤ ꯑꯗꯨꯝ ꯋꯥꯔꯤ ꯁꯥꯟꯅꯕ ꯃꯇꯝꯗꯗꯤ ꯃꯦꯆꯌꯣꯔꯒ ꯉꯥꯡꯅꯕ ꯌꯥꯝ ꯃꯥꯜꯂꯦ ꯍꯥꯏ
ꯑꯗꯨꯅꯦ ꯑꯩꯅ ꯍꯥꯏꯗꯣ ꯑꯩꯅꯁꯨ ꯍꯥꯏꯗꯨꯗꯤ ꯑꯁ
ꯍꯦ ꯑꯗꯨꯃꯥꯏꯅ ꯇꯧꯒꯅꯣ ꯑꯜꯂꯥꯏ
ꯑꯌꯥ ꯂꯣꯏꯈ꯭ꯔꯦ ꯌꯥꯔꯦ ꯄꯤꯄꯔꯗꯨ ꯂꯣꯏ ꯁꯨꯞꯈ꯭ꯔꯦ ꯌꯦꯛꯑꯔꯣꯏ ꯎꯝ ꯎꯝ ꯌꯦꯡꯒꯤꯔꯣ ꯌꯥꯝꯅ ꯌꯦꯡꯅꯤꯡꯉꯗꯤ ꯁꯦ ꯊꯥꯕꯤꯔꯛꯀꯦ
ꯎꯝ ꯑꯩꯗꯤ ꯕꯨꯛ ꯀꯩꯀꯥꯗꯣ ꯃꯣꯠꯍꯟꯕꯁꯨ ꯄꯥꯝꯗꯦ ꯑꯗꯨꯝ ꯅꯥꯟꯅ ꯊꯝꯕꯗꯣ ꯑꯩꯌꯥ ꯑꯩꯌꯥ ꯕꯨꯛ ꯀꯩꯀꯥꯗꯣ ꯅꯥꯟꯅ ꯊꯝꯃꯣ ꯑꯗꯨꯗꯤ ꯐꯖꯕꯅꯤ ꯅꯥꯟꯅꯁꯨ ꯊꯝꯒꯅꯤ
ꯎꯝ ꯊꯝꯃꯦ ꯊꯝꯃꯦ ꯏꯟꯕꯅꯦ ꯍꯥꯏꯕ ꯏꯟꯕꯅꯦ
ꯎꯝ
ꯌꯥꯗꯦꯕ ꯌꯦꯡꯉꯣ ꯃꯅꯨꯡꯗ ꯌꯦꯛꯄꯗꯣ ꯌꯦꯡꯉꯣ ꯁꯨꯛꯇꯥ ꯇꯥꯗꯕ ꯍꯥꯏꯇꯥ ꯑꯗꯨꯒꯤ ꯑꯩꯅ ꯁꯥꯎꯅꯤꯡꯕ
ꯀꯔꯤ ꯍꯥꯏꯕ
ꯃꯅꯨꯡꯗ ꯌꯦꯛꯄꯗꯨ ꯁꯨꯇꯥ ꯇꯥꯗꯕ ꯑꯗꯨꯒꯤ ꯁꯥꯎꯅꯤꯡꯕ
ꯁꯥꯎꯒꯅꯣ
ꯑꯌꯥ ꯅꯪꯔꯣ
ꯑꯩ ꯅꯠꯇꯦ
ꯎꯝ
ꯕꯨꯠꯅꯦ
ꯎꯝ ꯅꯌꯥꯗꯣ ꯌꯥꯝ ꯅꯨꯡꯁꯤ
ꯍ ꯃꯌꯥꯗꯨꯅꯦꯕ ꯍꯥ
ꯎꯝ ꯉꯥꯎꯔꯤꯁꯤꯀꯣ
ꯑꯠꯆꯥ ꯐꯖꯩꯗꯨꯗꯤ ꯁꯤ
ꯀꯔꯤ ꯐꯖ
ꯀꯩꯒꯤ ꯑꯃꯨꯛ ꯈ꯭ꯔꯛ ꯈ꯭ꯔꯛ ꯇꯧꯕ꯭ꯔꯣ ꯀꯩꯒꯤ ꯑꯃꯨꯛ ꯀ꯭ꯔꯛ ꯀ꯭ꯔꯛꯅꯦꯍꯥ ꯉꯝꯗ꯭ꯔꯦꯗ ꯐꯤꯜꯇꯔ ꯍꯥꯞꯄꯁꯨ꯫ ꯌꯦꯡꯉꯣ ꯑꯩꯔꯣ ꯑꯩꯒꯤ ꯃꯤꯠꯇꯣ ꯌꯦꯡꯉꯣ ꯐꯤꯜꯇꯔ ꯍꯥꯞꯄꯤꯕꯒꯤ꯫ ꯃꯤꯠ ꯄꯥꯗꯣ꯫
ꯊꯥꯕꯤꯈꯤꯕꯅꯤ꯫
ꯀꯩꯅꯣ ꯅꯪ ꯃꯈꯣꯟꯗꯣ꯫
ꯍꯥꯥ꯫
ꯀꯩꯅꯣ ꯅꯪ ꯍꯧꯖꯤꯛ ꯃꯈꯣꯟ ꯗꯨ ꯫
ꯑꯩ ꯊꯥꯕꯤꯕꯗꯣ ꯌꯦꯡꯉꯣ ꯍꯥꯏꯕꯅꯤꯗ꯫ ꯃꯤꯠꯇꯣ ꯁꯦꯁ ꯁꯤꯅꯥ꯫ ꯁꯤꯅ ꯃꯦꯀꯞ ꯇꯧꯕꯒꯤ ꯈꯔ ꯐꯖꯕ ꯁꯦꯁ꯫
ꯀꯔꯝꯕꯅꯣ ꯅꯪꯔꯣ꯫
ꯑꯦ ꯑꯩ ꯁꯛ ꯈꯪꯗ꯭ꯔꯗꯤ ꯌꯥꯔꯦ꯫
ꯑꯣ ꯈꯪꯉꯦ ꯈꯪꯉꯦ
ꯃꯥꯏ ꯄꯥꯛꯕꯗꯨꯅꯦ
ꯍꯣꯏ ꯐꯖꯩ
ꯑꯩ ꯃꯥꯏ ꯄꯥꯎꯕꯒ ꯇꯜꯂꯦ ꯍꯥꯏꯕ ꯑꯗꯨ ꯃꯥꯏꯗꯣ ꯄꯤꯛꯅꯤꯡꯉꯦ ꯎꯝ ꯑ
ꯑꯣꯏꯣ ꯇ
ꯍꯨꯝ
ꯂꯥꯢꯗꯦ
ꯐꯖꯅ ꯍꯥꯏꯌꯣ ꯀꯔꯤ ꯀꯩꯁꯨ ꯍꯥꯏꯗꯦ ꯍꯥꯏꯕꯗꯤ ꯀꯔꯤ꯫
ꯍꯣꯢ
ꯌꯥ ꯀꯣꯏꯕ ꯆꯠꯅꯤꯡꯉꯦ ꯑꯩꯁꯨ꯫ ꯀꯣꯏꯕ ꯆꯠꯅꯤꯡꯉꯦ꯫ ꯔꯨꯝꯗ ꯂꯩꯕ ꯄꯦꯟꯗꯦ ꯑꯁ ꯉꯝꯗ꯭ꯔꯦꯗ ꯑꯩ ꯌꯥꯝ꯫ ꯌꯦꯁ꯫ ꯉꯥꯎꯕꯤꯕ ꯌꯥꯗ꯭ꯔꯦꯍꯦ ꯑꯦ꯫ ꯀꯞꯅꯤꯡꯉꯦꯗ꯫ ꯎꯝ꯫ ꯎꯝ ꯏꯃꯥꯟꯅꯕꯤ ꯑꯃꯀꯣ ꯃꯁꯛ ꯌꯥꯝ ꯐꯖꯈ꯭ꯔꯦ ꯍꯧꯖꯤꯛꯇꯤ꯫ ꯍꯥꯏꯕꯗꯤ ꯃꯥꯗꯣ ꯂꯣꯏꯅ ꯄꯣꯊꯣꯛꯁ ꯇꯧꯕ꯫
ꯑꯣ ꯑꯩ ꯍꯪꯈ꯭ꯔꯅꯤꯀꯣ
ꯀꯔꯤ꯫
ꯑꯩ ꯍꯪꯈ꯭ꯔꯅꯤ ꯍꯥꯏꯕ ꯂꯣꯏꯗꯧꯔꯦ ꯑꯃꯨꯛꯀ ꯇꯧ